ꯇꯥꯏꯌꯦ ꯇꯥꯏꯌꯦ ꯀꯣ
ꯍꯣꯏ ꯇꯥꯏꯌꯦ
ꯎꯝ ꯑꯗꯨ ꯍꯧꯖꯤꯛꯀꯥꯟꯗꯤ ꯑꯩꯈꯣꯏꯒꯤꯁꯦ ꯂꯤꯃꯤꯠ ꯑꯣꯏ ꯈ꯭ꯔꯕꯒꯤ ꯃꯤꯉꯣꯟꯗ ꯀꯣꯜ ꯇꯧꯕꯗꯣ ꯇꯥꯂꯦ ꯑꯦ ꯅꯪꯅ ꯌꯥꯔꯤ ꯑꯗꯨꯝ ꯀꯣꯜ ꯇꯧꯔ ꯌꯥꯏ ꯅꯪꯒ ꯏꯆꯦꯒ ꯀꯣ ꯑꯩꯅ ꯏꯆꯦꯒꯣꯟ ꯁꯨ ꯍꯥꯏꯈ꯭ꯔꯣꯅꯦꯕ ꯑꯁ ꯃꯤꯉꯣꯟꯗ ꯀꯣꯜ ꯇꯧꯔ ꯇꯥꯔꯦ ꯅꯪ ꯌꯥꯔꯗꯤ ꯑꯗꯨꯝ ꯍꯥꯏꯌꯣꯅꯀꯣ
ꯑꯥ
ꯑꯗꯨꯃꯒꯤꯀꯣꯁꯦ
ꯑꯥ
ꯏꯆꯦ ꯍꯥꯏꯕꯗꯤ ꯅꯣꯏ ꯑꯩꯉꯣꯟꯗ ꯂꯩꯕ ꯏꯆꯦꯗꯣ ꯑꯥꯗ ꯂꯩꯕ ꯏꯆꯦꯗꯣ ꯃꯥꯒꯤꯁꯨ ꯄꯪꯆꯥ ꯆꯠꯇꯕꯀꯣ
ꯑꯥ
ꯑꯗꯨꯒꯤ ꯀꯣꯜ ꯇꯧꯕ ꯃꯥꯕꯨꯁꯨ ꯋꯥꯏꯕ ꯅꯪꯒꯤꯗꯤ ꯀꯣꯜ ꯇꯧꯔꯗꯤ ꯐꯖꯅ ꯆꯠꯂꯦ ꯑꯩꯒꯤꯗꯤ
ꯑꯥ ꯑꯩꯕꯨ ꯑꯩꯕꯨ ꯅꯨꯡꯉꯥꯏꯅ ꯍꯥꯏꯌꯦ ꯃꯌꯥꯝꯅ
ꯎꯝ
ꯑꯗꯣ ꯑꯩꯅ ꯑꯗꯨꯝ ꯁꯥꯡꯗꯕꯀꯣ
ꯎꯝ ꯎꯝ ꯅꯨꯡꯉꯥꯏꯕꯅꯦ ꯃꯤ ꯀ꯭ꯔꯣꯞ ꯇꯧꯕ ꯅꯨꯡꯉꯥꯏꯕ ꯂꯩꯕꯅꯦ ꯑꯗꯨꯈꯣꯏꯕꯨꯁꯨ ꯍꯧꯖꯤꯛꯇꯤ ꯀ꯭ꯔꯣꯞ ꯇꯧꯕ ꯌꯥꯗꯕ ꯀ ꯀꯔꯤꯒꯤꯔ ꯈꯪꯗ꯭ꯔꯦ
ꯏꯅꯝꯃ ꯍꯣꯏꯕꯁꯨ ꯑꯗꯨꯝ ꯌꯥꯔꯕꯅꯤꯅ ꯅꯪꯒꯤ
ꯏ ꯅꯃ ꯃꯋꯥꯏꯁꯨ ꯈꯣꯛ ꯇꯧꯔꯒ ꯂꯩꯕꯅꯤꯗ
ꯑꯥ ꯑꯥ
ꯇꯧꯁꯨ ꯑꯁ ꯌ ꯑꯗꯨ ꯂꯩꯔꯒ ꯀꯣ ꯇꯧꯁꯦ ꯋꯥꯔꯤꯁꯨ ꯂꯩꯇꯦ ꯀꯔꯤ ꯋꯥꯔꯤ ꯁꯥꯎꯒꯤꯔ ꯈꯪꯗ꯭ꯔꯦ
ꯑꯣꯏꯒꯅꯤ ꯑꯣꯏꯒꯅꯤ
ꯀꯣꯛ ꯇꯧꯕꯟꯕꯩꯅꯦ
ꯏꯅꯃ ꯁꯤꯗ ꯂꯩꯕꯗꯨꯗꯤ ꯀꯃꯥꯏ ꯀꯃꯥꯏ ꯂꯩꯕꯅꯣ
ꯐꯖꯅ ꯇꯧꯔꯜꯂꯦ ꯁꯤꯅ
ꯑꯁ ꯌꯥꯝ ꯐꯔꯅꯦ
ꯑꯩꯈꯣ ꯂꯣꯟꯅ ꯃꯥ ꯁꯤꯗꯅ ꯎꯝ ꯅꯪꯒꯤ ꯑꯁꯤ ꯏꯆꯦ ꯑꯁꯤꯗ ꯂꯩꯕ ꯏꯆꯦꯅꯦ
ꯑꯝ
ꯏꯅꯃꯅꯦꯦ ꯑꯩ ꯏꯩꯅ ꯑꯩꯈꯣꯏ ꯂꯣꯏꯅꯃꯛ ꯅꯨꯄꯤ ꯁꯥꯔꯒ ꯐꯣꯟ ꯇꯧ
ꯑ ꯑ ꯐꯔꯌꯦ
ꯅꯨꯄꯤ ꯑꯣꯟꯈ꯭ꯔꯦ ꯑꯩꯈꯣꯏ
ꯑꯣꯟꯒꯗꯕꯅꯤ ꯑꯣꯟꯒꯗꯕꯅꯤ ꯃꯝꯅꯕꯨ
ꯂꯨꯍꯒ꯭ꯔꯕ꯭ꯔꯣ ꯍꯥꯏꯕ ꯂꯨꯍꯣꯡꯗ꯭ꯔꯤꯌꯦꯗ ꯀꯥꯏꯅ ꯍ ꯑꯩꯈꯣꯏ ꯂꯣꯏꯅꯃꯛ ꯅꯨꯄꯤ ꯑꯣꯟꯔꯒ ꯑꯁ ꯌꯥꯝ ꯅꯨꯡꯉꯥꯏꯔ ꯂꯩꯍꯦ ꯋꯥꯔꯤ ꯁꯥꯕꯗ ꯏꯆꯦꯅ ꯅꯪ ꯍꯦꯛ ꯑꯁꯤꯗ ꯂꯣꯏꯔꯦꯀꯣ ꯑꯩꯈꯣꯏꯁꯦ ꯋꯥꯔꯤ ꯁꯥꯕꯅ ꯂꯣꯏꯔꯦꯀꯣ ꯍꯥꯏꯅꯀ
ꯑꯥ
ꯑꯗꯨ ꯑꯩꯅ ꯑꯃꯅ ꯍꯌꯦꯡ ꯅꯪ ꯂꯥꯛꯄ ꯀꯥꯟꯗ ꯑꯩꯈꯣꯏ ꯌꯥꯝ ꯏꯅ ꯈꯨꯟꯈ꯭ꯔꯦ ꯍꯥꯏꯕꯀꯣ
ꯌꯥꯝ ꯏꯅꯥꯛ ꯈꯨꯟꯈ꯭ꯔꯦ ꯅꯨꯡꯉꯥꯏꯌꯦ ꯍꯥꯏꯌꯦ ꯃꯥꯁꯦ ꯃꯥꯒꯤ ꯃꯨ ꯀ
ꯑꯥ
ꯏꯆꯦ ꯏꯆꯦꯁꯤꯗ ꯂꯩꯕ ꯅꯨꯄꯤ ꯃꯔꯨꯞ ꯁꯥꯟꯅꯥꯌꯦ ꯇꯨ ꯊꯥꯎꯖꯟ ꯇꯨ ꯊꯥꯎꯖꯟꯒꯤ ꯊꯥꯗ ꯑꯗꯨ ꯁꯟꯅꯕꯗꯣ ꯃꯥꯁꯨ ꯃꯔꯨꯞ ꯄꯤꯊꯣꯛꯅꯤꯡꯉꯥꯏ ꯃꯥꯒꯤ ꯏꯃꯥꯟꯅꯕꯤꯅ ꯄꯤꯌꯦ ꯍꯥꯏꯅꯀꯣ ꯌꯥꯝ ꯍꯔꯥꯎꯔ ꯂꯩꯕꯅꯦꯕ ꯃꯥꯁꯨ ꯑꯁ ꯏꯃꯥꯟꯅꯕꯤꯁꯦ ꯑꯩꯉꯣꯟꯗ ꯄꯩꯁꯥ ꯌꯥꯝ ꯄꯤꯌꯦ ꯅꯨꯡꯉꯥꯏꯌꯦ ꯑꯩꯒꯤ ꯃꯔꯨꯞ ꯄꯤꯊꯣꯛꯈ꯭ꯔꯒꯦꯅ ꯅꯨꯡꯉꯥꯏꯔꯒ ꯂꯩꯕꯅꯦꯕ
ꯑꯣꯏꯒꯅꯤ ꯑꯗꯨꯒ ꯁꯤꯗ ꯂꯩ ꯕꯩ ꯏꯅꯝꯃꯗꯨꯗꯤ ꯏꯃꯥꯟꯅꯕꯤꯁꯤꯡ ꯄꯩꯁꯥ ꯄꯤꯅꯤꯉꯥꯏ ꯂꯩꯕꯗꯣ ꯀꯌꯥꯃꯨꯛꯇꯤ ꯄꯤꯈ꯭ꯔꯦ ꯍꯥꯏꯕ
ꯃꯥꯒꯁꯨ ꯃꯥꯒ ꯑꯃꯅ ꯄꯁꯒ ꯊ꯭ꯔꯤꯗꯤ ꯁꯨꯗ꯭ꯔꯦ ꯑꯗꯨ ꯑꯣꯏꯔꯁꯨ ꯇꯨ ꯄꯣꯏꯟ ꯁꯝꯊꯤꯡꯗꯤ ꯄꯤꯈ꯭ꯔꯕ
ꯑꯣ ꯐꯥꯏꯅꯦ
ꯎꯝ ꯑꯗꯨꯒ ꯃꯥꯁꯨ ꯊꯥꯖꯗ꯭ꯔꯒ ꯑꯁ ꯏꯃꯥꯟꯅꯕꯤ ꯈꯣꯏꯁꯦ ꯑꯩꯉꯣꯟꯗ ꯄꯩꯁꯥ ꯄꯤꯔꯣꯏꯀꯣꯅ ꯊꯥꯖꯗ꯭ꯔꯒ ꯂꯩꯕꯅꯦꯕ ꯃꯥꯁꯨ ꯍꯧꯖꯤꯛꯇꯤ ꯑꯁ ꯍꯔꯥꯎ ꯍꯔꯥꯎ ꯔꯒ ꯂꯩ ꯁꯥ ꯁꯥ ꯔꯉ ꯂꯩ
ꯇꯧꯒꯗꯕꯅꯤ ꯃꯇꯝꯅꯕꯨ ꯄꯨꯔꯛꯑꯗꯤ
ꯇꯨꯝꯕ ꯃꯊꯝꯁꯨ ꯈꯪꯗ꯭ꯔꯅꯦ ꯃꯥꯁꯨ
ꯑꯁ ꯑꯁ ꯑꯁ
ꯅꯣꯛꯁꯨ ꯅꯣꯛꯅꯤꯡꯕꯅꯤ ꯑꯩꯈꯣꯏꯒꯤ ꯃꯇꯧ ꯌꯦꯡꯔꯒꯀꯣ
ꯃꯥꯅꯦ ꯃꯥꯅꯦ
ꯎꯝ ꯅꯍꯥꯟꯗꯤ ꯑꯩꯈꯣꯏ ꯏꯅꯝꯃꯗꯣ ꯐꯖꯅ ꯃꯤꯅ ꯀꯣꯜ ꯇꯧꯕ ꯃꯇꯝꯗ ꯐꯖꯅ ꯃꯥꯒꯤ ꯋꯥꯔꯤ ꯂꯤꯔꯒ ꯑꯦ ꯑꯗꯨꯀꯥꯟꯗ ꯂꯨꯍꯣꯡꯈ꯭ꯔꯦ ꯑꯩꯒꯤ ꯏꯆꯥꯁꯨ ꯑꯍꯨꯝ ꯂꯩꯌꯦ ꯑꯩ ꯁꯤꯗ ꯂꯩꯌꯦ ꯁꯤꯗ ꯂꯩ ꯐꯖꯅ ꯁꯥꯕꯅꯦꯕ ꯑꯗꯨ ꯅꯣꯡꯃ ꯃꯉꯣꯟꯗ ꯃꯤ ꯑꯃꯅ ꯑꯗꯨꯝ ꯁꯥ ꯁꯥꯔꯒ ꯑꯁ ꯑꯗꯨ ꯅꯪ ꯀꯃꯥꯏꯅ ꯂꯨꯍꯣꯡꯕ꯭ꯔꯥ ꯍꯥꯏꯕ ꯃꯥꯜꯂꯦ ꯀꯃꯥꯏꯅ ꯂꯨꯍꯣꯡꯕ꯭ꯔꯥ ꯅꯪꯁꯦ ꯆꯦꯟꯕ꯭ꯔꯥ ꯅꯥꯠꯇꯔꯒ ꯒꯨꯝꯒꯨꯝꯕ ꯇꯧꯔꯒ ꯂꯩꯕ꯭ꯔꯅ ꯍꯥꯏꯕ ꯀꯥꯟꯗ ꯃꯥꯁꯤ ꯏꯟꯇꯔꯦꯁ ꯂꯩꯇ꯭ꯔꯕ ꯃꯥꯜꯂꯦ ꯑꯗꯨꯗꯒꯤ ꯍꯧꯅꯀꯣ ꯂꯩꯁꯥꯕꯤ ꯑꯣꯟꯈ꯭ꯔꯕ
ꯑꯁ ꯌꯥꯝ ꯐꯩꯅꯦ
ꯎꯝ ꯍꯧꯖꯤꯛꯇꯤ ꯂꯣꯏꯅ ꯃꯥ ꯑꯩꯈꯣꯏ ꯂꯩꯁꯥ ꯑꯣꯟꯔꯒ ꯂꯩꯕꯅꯦ
ꯑꯁ ꯅꯣꯏꯅ ꯂꯩꯁꯥ ꯑꯣꯜꯂꯒ ꯂꯩꯕ ꯑꯗꯨꯒ ꯑꯩꯅ ꯑꯍꯟ ꯁꯥꯔꯒ ꯂꯩꯕ
ꯑ ꯑꯗꯨꯝ ꯇꯧꯒꯗꯕꯅꯦ ꯖꯠ ꯖꯠ ꯇꯧꯅꯤ ꯑꯩ ꯑꯩꯈꯣꯏ ꯋꯥꯔꯤ ꯁꯥꯃꯟꯕꯒꯤ ꯀꯔꯤꯅꯣ ꯑꯩꯈꯣꯏꯒꯤ ꯑꯁꯦꯡꯕ ꯑꯗꯨꯝ ꯁꯥ ꯁꯥꯕꯁꯨ ꯕꯣꯔꯤꯡ ꯆꯨꯈ꯭ꯔꯕ ꯀꯣ
ꯃꯥꯅꯦ ꯃꯥꯅꯦ
ꯑꯗꯨꯒꯤ ꯅꯣꯡꯃ ꯅꯣꯡꯃꯥꯗꯤ ꯑꯗꯨꯝ ꯇꯧꯕꯁꯨ ꯐꯕꯅꯤ
ꯃꯥꯅꯦ ꯐꯩꯌꯦ ꯇꯧꯒꯗꯕꯅꯤ ꯇꯧꯊꯒꯗꯕꯅꯤ ꯃꯇꯝꯅ ꯄꯨꯔꯛꯄ ꯍꯥꯏꯕꯗꯨꯅꯤ
ꯍꯣꯏ ꯃꯇꯝ ꯆꯞ ꯆꯔꯦꯕ ꯍꯧꯖꯤꯛꯀꯥꯟꯁꯦ
ꯃꯥꯅꯦ ꯁꯤꯟ ꯊꯤꯒꯗꯕ ꯃꯇꯝꯅꯦ ꯍꯧꯖꯤꯛ
ꯎꯝ ꯑꯩꯁꯨ ꯑꯗꯨꯝ ꯇꯧꯕꯅꯦ ꯑꯩꯁꯨ ꯑꯣꯅꯦꯁ ꯇꯧꯔꯒ ꯀꯣ ꯀꯔꯤ ꯀꯔꯤꯅꯣ ꯋꯥꯔꯤ ꯁꯥꯔ ꯂꯩꯕ ꯃꯇꯝꯗ ꯅꯨꯄꯥꯈꯣꯏꯅ ꯀꯣꯜ ꯇꯧꯔꯛꯑꯗꯤ ꯀꯔꯤꯅꯣ ꯑꯩꯈꯣꯏꯁꯨ ꯅꯨꯄꯥꯈꯣꯏꯅ ꯀꯣꯜ ꯇꯧꯔꯛꯄ ꯃꯇꯝꯗ ꯐꯖ ꯐꯖꯅ ꯍꯥꯏꯔꯗꯤ ꯃꯣꯏꯁꯦ ꯅꯦꯛꯁ ꯇꯥꯏꯗ ꯀꯣ ꯍꯤꯍꯤꯍꯤꯍꯤ ꯅꯦꯛꯁ ꯇꯥꯏꯝꯗꯣ ꯀꯣꯜ ꯇꯧꯅꯤꯡꯗꯕꯁꯨ ꯂꯩꯌꯦꯕꯀꯣ ꯑꯗꯨꯒꯤꯗꯃꯛ ꯑꯗꯨꯒꯤ ꯑꯩꯈꯣꯏꯅ ꯈꯔ ꯍꯧꯖꯤꯛꯀꯥꯟꯁꯦ
ꯅꯨꯄ ꯑꯃꯗꯤ ꯑꯗꯨꯝ ꯀꯣꯜ ꯇꯧꯔꯛꯑꯣꯅ ꯍꯥꯏꯕ ꯃꯤ ꯑꯃ ꯂꯩꯑꯦ ꯑꯩꯉꯣꯟꯗꯁꯨ
ꯑꯣ
ꯑꯩꯗꯤ ꯎꯄꯥꯏ ꯂꯩꯇꯕꯒꯤꯀꯣ
ꯎꯝ
ꯑꯗꯨꯒ ꯋꯥꯆꯦꯞꯇꯁꯨ ꯑꯗꯨꯝ ꯇꯧꯔꯛꯑꯦ ꯍꯣꯏ ꯃꯥ ꯂꯣꯏꯈ꯭ꯔꯕꯒꯤ ꯑꯗꯨꯒ ꯋꯥꯆꯦꯞꯇ ꯑꯗꯨꯝ ꯇꯧꯔꯛꯑꯦ ꯑꯩꯅ ꯕ꯭ꯂꯣꯛ ꯊꯝꯈ꯭ꯔꯕ
ꯑꯣ ꯑꯁ ꯑꯗꯨꯒꯨꯝꯕꯗꯤ ꯂꯣꯏꯔꯦ ꯕ꯭ꯂꯣꯛ ꯊꯝꯒꯗꯕꯅꯤ ꯑꯩꯗꯤ ꯋꯥꯆꯦꯞꯒꯨꯝꯕꯗ ꯋꯥꯔꯤ ꯁꯥꯕꯗꯣ ꯄꯥꯝꯗꯦꯕ
ꯑꯩꯁꯨ ꯄꯥꯝꯖꯩ ꯑꯗꯨꯗꯤ
ꯑꯗꯨꯗꯤ ꯋꯥꯆꯦꯞꯇ ꯑꯩꯕꯨ ꯅꯨꯄꯥ ꯑꯃꯅ ꯍꯥꯏ ꯍꯪꯉꯦ ꯀꯔꯤ ꯇꯧꯕ꯭ꯔꯥ ꯀꯔꯤ ꯀꯔꯤ ꯑꯗꯨꯝ ꯍꯥꯡꯕꯒꯤ ꯑꯩꯅꯀꯣ ꯅꯪꯕꯨ ꯑꯗꯨ ꯍꯧꯖꯤꯛ ꯑꯩꯈꯣꯏꯅ ꯋꯥꯔꯤ ꯁꯥꯕ ꯃ ꯐꯥꯝꯗ ꯀꯣꯜ ꯇꯧꯁꯤꯔꯛꯑꯣ ꯑꯩꯅ ꯍꯥꯏꯕ ꯑ ꯏꯣ ꯍꯥꯏꯌꯦ ꯉꯥꯌꯣ ꯁꯤꯗ ꯈꯔ ꯈꯪꯅꯔꯒ ꯑꯗꯨꯗ ꯋꯥꯔꯤ ꯁꯥꯁꯦꯕꯀꯣ ꯑꯩꯅ ꯌꯥꯔꯦ ꯑꯩ ꯃꯇꯝ ꯂꯩꯇ꯭ꯔꯦ ꯑꯗꯨ ꯉꯥꯛꯇ ꯃꯇꯝ ꯂꯩ ꯍꯥꯏꯕ ꯑꯩꯅ ꯑꯗꯨ ꯉꯥꯛꯇ ꯃꯇꯝꯅꯦ ꯑꯦ ꯅꯪꯕꯨ ꯁꯥꯅꯤꯡꯉꯥꯏ ꯂꯩ ꯀꯩ ꯍꯥꯏꯅꯀꯣ ꯊꯝꯈ꯭ꯔꯕꯅꯤ
ꯑ
ꯂꯩꯇꯦꯕ ꯑꯗꯨ ꯃꯇꯝꯗꯣ ꯑꯩꯈꯣꯏ ꯋꯥꯔꯤ ꯁꯥꯅꯤꯡꯕ ꯃꯐꯝ ꯂꯩꯕꯅꯦꯕ ꯑꯗꯨ ꯃꯐꯝ ꯅꯠꯇꯕꯗ ꯋꯥꯔꯤ ꯁꯥꯔꯗꯤ ꯑꯩꯈꯣꯏꯒꯤꯗꯣ ꯌꯥꯝ ꯃꯥꯡꯈ꯭ꯔꯦꯕ ꯃꯣꯏꯕꯨꯁꯨ ꯈꯪꯉꯕ ꯃꯤꯁꯨ ꯅꯠꯇꯦ ꯑꯩꯈꯣꯏꯒꯤ ꯃꯤꯒꯨꯝꯕꯁꯨ ꯅꯠꯇꯦ ꯑꯗꯨꯒꯤ ꯑꯩꯅ ꯍꯥꯏꯈ꯭ꯔꯕꯅꯤ ꯃꯥꯁꯨ ꯅꯣꯛ ꯅꯧꯔꯛꯑꯗꯤ ꯂꯩꯕꯅꯤ ꯃꯤ ꯂꯣꯏꯅꯃꯛ ꯍꯧꯖꯤꯛꯇꯤ ꯌꯥꯝ ꯁꯦꯡꯈ꯭ꯔꯦꯕ ꯑꯁꯤꯒꯤꯀꯣ ꯐꯖꯅ ꯋꯥꯔꯤ ꯁꯥꯕ ꯌꯥ ꯅꯨꯡꯉꯥꯏ ꯅꯨꯡꯉꯥꯏꯔꯤ ꯅꯨꯡꯉꯥꯏꯕꯅꯤꯗ
ꯎꯝ ꯑꯗꯨꯗ ꯂꯩꯕ ꯂꯩꯁꯥꯕꯤꯒ ꯏꯆꯦꯒꯗꯣ
ꯔꯤꯃꯣꯠ ꯔꯤꯃꯣꯠ ꯎꯝ ꯑ
ꯂꯩꯁꯥꯕꯤꯒ ꯏꯆꯦꯒ ꯄꯨꯡ ꯑꯃ ꯍꯦꯟꯅ ꯋꯥꯔꯤ ꯁꯥꯟꯅꯩ ꯍꯥꯏꯌꯦ ꯉꯔꯥꯡꯗꯣ
ꯑꯣ ꯑꯗꯨ ꯆꯠꯇꯕ꯭ꯔꯥ ꯑꯣ ꯑꯣꯀꯦ ꯑꯣ ꯑꯗꯨ ꯑꯣꯏꯔꯁꯨ ꯀꯟꯅꯗꯦ ꯄꯩꯁꯥꯗꯣ ꯑꯣ ꯃꯨꯀ ꯀꯧꯈ꯭ꯔꯦ ꯑꯗꯨ ꯑꯣꯏꯔꯁꯨ ꯀꯟꯅꯗꯕꯅꯦꯕ
ꯑꯣ ꯑꯣ ꯑꯗꯨꯖꯤꯗꯤ ꯈꯥꯟꯒꯤ
ꯎꯝ ꯀꯟꯅꯗꯦ ꯑꯗꯣ ꯑꯩꯈꯣꯏꯒꯤ ꯅꯨꯄꯥꯁꯨ ꯑꯩꯅ ꯀꯣꯜ ꯇꯧꯔꯒ ꯉꯔꯥꯡꯗꯣ ꯀꯣꯜ ꯇꯧꯔꯒ ꯃꯁꯨ ꯍꯣꯏ ꯍꯣꯏ ꯍꯧꯖꯤꯛ ꯑꯩ ꯅꯪꯒꯤ ꯏꯆꯦꯕꯨꯀꯣ ꯅꯪ ꯆꯦꯕꯨꯗꯣ ꯍꯥꯏꯔꯒ ꯃꯥꯕꯨ ꯑꯩ ꯋꯥꯔꯤ ꯁꯥꯒꯦꯅ ꯉꯥꯏꯌꯣꯅ ꯑꯩꯉꯣꯟꯗ ꯍꯥꯏꯕ ꯍꯣꯏ ꯍꯣꯏ ꯋꯥꯔꯤ ꯁꯥ ꯑꯗꯨꯗꯤꯅ ꯅꯤꯁꯨ ꯋꯥꯔꯤ ꯁꯥꯇꯔꯦꯔꯪꯗꯣ ꯑꯗꯨ ꯑꯅꯤ ꯑꯁꯤꯅꯤ ꯋꯥꯔꯤ ꯁꯥꯕ ꯃꯥꯜꯂꯦ ꯅꯪꯒꯤ ꯅꯆꯦꯒ ꯑꯩꯈꯣꯏꯒꯤ ꯏꯅꯥꯎꯅꯨꯄꯥꯗꯨ
ꯑꯣ ꯑꯣꯥ
ꯑꯗꯨꯅꯆꯦꯗꯤ ꯐꯖꯅ ꯋꯥꯔꯤ ꯁꯥꯕ꯭ꯔꯥ ꯑꯗꯨꯗ
ꯎꯝ ꯇꯧꯗꯦ ꯃꯥ
ꯕꯤꯖꯤ ꯍ ꯔꯥꯒꯨꯅꯤ ꯀꯣ
ꯈꯔꯕꯨꯗꯤ ꯕꯤꯖꯤ ꯑꯣꯏꯕ ꯃꯥꯜꯂꯦ
ꯑꯣ
ꯑꯁ ꯃꯥꯒꯤꯗꯣ ꯃꯥꯒꯤ ꯄꯤ ꯍꯩꯆ ꯗꯤ ꯇꯧꯕꯗꯣ ꯃꯥ ꯒ꯭ꯌꯥꯟ ꯇꯥꯗꯅ ꯂꯩꯌꯦ ꯀꯔꯤ ꯇꯣꯄꯤꯛ ꯇꯧꯁꯤꯔꯥ ꯃꯥꯅ ꯇꯣꯄꯤꯛꯇꯣ ꯑꯃꯨꯛꯀ ꯆꯦꯟꯖ ꯇꯧꯔꯦ ꯃꯣꯏꯒꯤ ꯃꯌꯥꯝꯗꯨꯅ
ꯑꯃꯨꯛꯀ ꯑꯩꯈꯣꯏꯅ ꯇꯧꯑꯣ ꯍꯥꯏꯕꯖꯥꯠꯅꯦ
ꯎꯝ
ꯆꯦꯟꯖ ꯇꯣꯄꯤꯛ ꯆꯦꯟꯖ ꯇꯧꯋ ꯍꯥꯏꯕꯒꯤ ꯇꯣꯄꯤꯛ ꯑꯃꯨꯛꯀ ꯆꯦꯟꯖ ꯇꯧꯋꯦ ꯁꯝꯃꯤꯠ ꯇꯧꯋꯦ ꯑꯃꯨꯛꯀ ꯆꯦꯟꯖ ꯇꯧꯋ ꯍꯥꯏꯕꯒꯤ ꯑꯃꯅ ꯑꯃꯨꯛ ꯍꯥꯏ ꯑꯃꯅ ꯑꯃꯨꯛ ꯍꯥꯏ ꯍꯥꯏꯕꯒꯤ ꯃꯀꯣꯡ ꯉꯥꯎꯔꯒ ꯂꯩ ꯃꯥ
ꯑꯣ ꯑꯣ ꯑꯗꯨ ꯅꯪꯒꯤ ꯑꯪꯀꯕꯨꯗꯨ ꯑꯪꯀꯜꯕꯨꯁꯨ ꯀꯣꯜ ꯇꯧꯗ꯭ꯔꯕ ꯌꯦꯡꯉꯨꯅꯦ ꯀꯔꯤ ꯍꯥꯏꯒꯦꯔꯥ ꯑꯥꯏꯗꯤꯌꯥ ꯂꯩꯒꯦꯔꯥ
ꯃꯥꯅꯦ ꯑꯥ ꯃꯥꯗ ꯍꯧꯖꯤꯛ ꯕꯦꯡꯒꯔꯁꯦ ꯅꯤꯅ ꯃꯥꯥꯟ ꯂꯥꯛꯄ ꯃꯇꯝꯗ ꯍꯥꯏꯕ ꯇꯥꯔꯦ
ꯎꯝ ꯕꯤꯃ ꯕ꯭ꯔꯦꯠ ꯂꯋꯦ ꯁꯒꯤꯦꯔ ꯭ꯔꯦꯠ ꯃꯖꯦ ꯑꯣꯁ
ꯎꯔ ꯑꯩꯈꯣꯏ ꯅꯨꯄꯤꯅ ꯄꯨꯔꯒ ꯆꯠꯀꯦ ꯍꯥꯏꯅꯤ
ꯑꯁ ꯅꯨꯡꯉꯥꯏꯅꯦ ꯇꯥꯎꯏꯅꯦ ꯁꯤꯗꯤ
ꯎꯝ ꯅꯨꯄꯤꯁꯦ ꯇꯧꯕꯅꯦꯕ
ꯂꯩꯁꯥꯕꯤꯗꯨꯗꯤ ꯂꯩꯇꯕ꯭ꯔꯥ
ꯂꯩꯁꯥꯕꯤꯅꯦ ꯍꯧꯡꯖꯩ ꯍꯥꯏꯕꯗꯝ
ꯑꯥ
ꯃꯥꯒꯤ ꯏꯃꯥꯒ ꯆꯠꯈ꯭ꯔꯕ ꯃꯥꯗꯣ
ꯎꯝ ꯎꯝ ꯎꯝ ꯎꯝ
ꯃꯥꯒꯤ ꯏꯅꯥꯎꯅꯨꯄꯤ ꯑꯄꯤꯛꯄꯗꯨ ꯂꯩꯌꯦ ꯃꯥꯒꯤ ꯀꯔꯤꯅꯣ ꯃꯥꯒꯤ ꯑꯌꯥꯝꯕꯁꯨ ꯂꯩꯌꯦ ꯃꯥꯒ ꯏꯃꯥ ꯗꯨꯀꯥꯟ ꯊꯣꯛꯈ꯭ꯔꯕ ꯃꯥꯜꯂꯦ
ꯑꯥ ꯑꯥ
ꯍꯤ
ꯅꯁꯦ ꯃꯤ ꯌꯥꯝꯒꯤ ꯅꯨꯡꯉꯥꯏꯒꯅꯤ
ꯍꯣꯏ ꯃꯤ ꯑꯃꯒꯤ ꯃꯇꯝꯁꯨ ꯈꯪꯗ꯭ꯔꯤꯗ ꯆꯥꯛ ꯆꯥꯅꯤꯡ ꯆꯥꯅꯤꯡꯕ ꯃꯇꯝꯗ ꯑꯗꯨꯝ ꯆꯥꯔꯒ ꯂꯩ ꯑꯩꯈꯣꯏ
ꯎ
ꯎꯝ
ꯑꯣꯏꯒꯅꯤ
ꯑꯉꯥꯡꯁꯤꯡꯁꯨ ꯍꯧꯖꯤꯛꯇꯤ ꯈꯔ ꯆꯥꯎꯔꯕꯅꯤꯅ ꯋꯥꯁꯨ ꯋꯥꯔꯝꯒꯅꯤꯗ
ꯒꯟꯗꯤ ꯇꯥꯈ꯭ꯔꯦꯗ ꯍꯧꯖꯤꯛꯇꯤ ꯃꯣꯏꯁꯦ ꯒꯟ ꯀ꯭ ꯌꯥꯝ ꯇꯥꯈ꯭ꯔꯦ ꯍꯥꯏꯅꯤꯡꯉꯥꯏ ꯌꯥꯝ ꯂꯩꯇ꯭ꯔꯦ
ꯑꯣ ꯏꯪꯂꯤꯁ ꯉꯥꯛꯇ ꯉꯥꯡꯕ꯭ꯔꯥ
ꯑꯗꯨ ꯅꯨꯄꯥꯗꯣ ꯅꯨꯄꯥꯗꯤ ꯑꯩꯌꯥꯝꯕꯗꯤ ꯏꯪꯂꯤꯁ ꯉꯥꯛꯇ ꯉꯥꯡꯔꯒ ꯂꯩ ꯍꯣꯏ
ꯃꯥꯒꯤ ꯏꯪꯂꯤꯁꯇ ꯌꯥꯝ ꯐꯕꯅꯦ ꯑꯗꯨ ꯅꯨꯄꯥꯗꯣ
ꯌꯥꯝ ꯐꯩ ꯃꯥꯒꯤꯗꯤ ꯍꯣꯏ
ꯎꯝ ꯑꯇꯣꯞꯄꯗꯤ ꯈꯪꯗꯦ
ꯑꯇꯣꯞꯄꯗꯤ ꯈꯪꯗꯦ ꯍꯣꯏ ꯑꯗꯨ ꯃꯥꯒꯤ ꯃꯅꯥꯎꯅꯨꯄꯤ ꯑꯃ ꯂꯩꯗꯅ ꯑꯄꯤꯛꯄ ꯅꯠꯇꯕ ꯁꯦꯟꯇꯔꯗ ꯂꯩꯕ ꯅꯨꯄꯤꯅ ꯑꯁ ꯑꯁꯤ ꯃꯥꯒꯤ ꯃꯌꯥꯝꯕꯅ ꯏꯪꯂꯤꯁ ꯇꯨꯝ ꯉꯥꯡꯕꯒꯤ ꯃꯥ ꯑꯩꯒꯤ ꯑꯌꯥꯝꯕꯕꯨꯗꯤ ꯑ ꯌꯨ ꯑꯦꯁ ꯑꯦꯗ ꯄꯣꯛꯄ꯭ꯔꯣ ꯍꯥꯏꯑꯦ ꯍꯥꯏꯌꯦꯦ
ꯅꯨꯡꯁꯤ ꯃꯥꯜꯂꯦ ꯀꯩꯗꯃꯦ
ꯖꯤ ꯏꯪꯂꯤꯁ ꯈꯛꯇꯣ ꯁꯤꯗ ꯉꯥꯡꯈ꯭ꯔꯒ ꯂꯩꯕ꯭ꯔꯥ ꯑꯥ ꯌꯨ ꯑꯦꯁ ꯑꯦꯗ ꯄꯨꯔꯥ ꯏꯃꯥ ꯍꯥꯏꯅ ꯃꯥꯒꯤ ꯃꯃꯥꯕꯨ ꯉꯥꯡꯉꯦ
ꯏꯅꯤꯗꯤ ꯁꯉꯥꯡ ꯃ ꯂ ꯐꯥꯗꯤ ꯐꯥꯕꯅꯦꯗ